ꯎꯝ ꯍꯥ ꯍꯥꯏ ꯍꯥꯎꯅꯦ ꯍꯥꯎꯅꯦ
ꯅꯨꯡꯉꯥꯏꯔꯤꯕ‌ꯣ
ꯑꯩꯏꯁ ꯅꯨꯉꯥꯏꯔꯤ
ꯑꯩꯈꯣꯏ ꯅꯍꯥꯟꯒꯤ ꯑꯦꯛꯖꯥꯝꯗꯣ ꯍꯥꯏꯗꯣꯛꯑꯦ ꯍꯥꯏꯔꯤꯅꯦ
ꯑꯣ ꯅꯍꯥꯟ ꯑꯃ ꯊꯥꯈꯤꯕꯗꯣ
ꯍꯣꯏ
ꯑꯣ ꯀꯃꯥꯏ ꯀꯃꯥꯏꯅ ꯇꯧꯔꯕ ꯑꯩꯗꯤ ꯄꯥꯎꯕꯨ ꯇꯥꯗꯦꯅꯦ ꯅꯪ ꯍꯥꯏꯔꯀꯟꯗ ꯈꯛꯇ ꯈꯪꯉꯤ
ꯑꯁ ꯂꯣꯏꯔꯦ ꯑꯩꯗꯤ ꯅꯪ ꯔꯤꯖꯜ ꯀꯃꯥꯏꯅ ꯇꯧꯒꯦꯅ ꯍꯪꯒꯦ ꯇꯧꯔꯒ ꯑꯩꯕꯨꯗꯤ ꯄꯥꯁ ꯇꯧꯔꯤ
ꯑꯩꯁꯨ ꯌꯦꯡꯕꯤꯔꯛꯎ ꯀꯩꯅꯣ ꯑꯗꯨꯗꯤ
ꯑꯁ ꯑꯩꯗꯤ ꯅꯪ ꯈꯪꯍꯧꯅ ꯅꯪ ꯔꯣꯜ ꯅꯝꯕꯔꯁꯨ ꯈꯪꯁꯨ ꯈꯪꯗꯅ ꯍꯣꯔꯦꯟꯦꯟ ꯋꯥꯆꯦꯞꯇ ꯊꯥꯔꯛꯑꯣ ꯑꯩ ꯌꯦꯡꯉꯛꯑꯒꯦ
ꯍꯣꯏ ꯍ ꯑꯩ ꯍꯣꯔꯦꯟ ꯊꯥꯔꯛꯑꯒꯦ ꯑꯗꯨꯒ ꯌꯦꯡꯉꯣ ꯑꯗꯣ ꯀꯃꯥꯏꯅ ꯇꯧꯒꯦ ꯍꯥꯏ ꯔꯤꯖꯜꯗꯣ ꯅꯪꯒꯤ
ꯑꯗꯨꯝ ꯍꯣꯏ ꯄꯥꯁꯕꯨꯇꯤ ꯂꯧꯔꯦ ꯑꯗꯣ ꯑꯩꯅ ꯄꯥꯝꯕ ꯃꯥꯛꯇꯨꯗꯤ ꯌꯧꯕ ꯌꯧꯗ꯭ꯔꯦ ꯍꯥꯏꯇꯥꯔꯦ ꯑꯣꯖꯥ ꯃꯈꯩꯅ ꯍꯥꯏꯕꯤꯔꯛꯇ꯭ꯔꯣ
ꯍꯥꯏꯔꯛꯇꯦꯗ ꯍꯟꯗꯛꯇꯤ ꯀꯅꯥꯝ ꯀꯔꯤ ꯑꯩꯁꯨ ꯄꯥꯎ ꯐꯥꯎꯔꯗ꯭ꯔꯦ
ꯑꯁ ꯂ‌ꯣꯏꯔ‌ꯦꯍ‌ꯦ ꯑꯩꯕꯨꯗꯤ ꯑꯥ ꯇꯥꯏꯝ ꯇꯦꯕꯜꯒꯤ ꯃꯈꯥꯗ ꯊꯥꯕꯗꯣ ꯑꯗꯨꯗꯩꯗꯨꯗ ꯈꯪꯍꯧꯕꯅꯤꯗ ꯑꯗꯨꯒ ꯑꯩꯁꯨ ꯐꯪꯗꯦ ꯃꯣꯏ ꯑꯣꯖꯥꯗ ꯐꯣꯟ ꯇꯧꯔꯦ ꯑꯗꯨꯒ ꯑꯣꯖꯥꯗꯨꯅ ꯀꯣꯟꯅ ꯍꯥꯏꯔꯛꯀꯦ ꯍꯥꯏꯔꯦ ꯑꯗꯨꯒ ꯉꯁꯥꯏ ꯑꯃꯨꯛ ꯇꯧꯁꯜꯂꯦ ꯑꯗꯨꯗꯒꯤ ꯍꯥꯏꯔꯦ ꯄꯥꯁ ꯇꯧꯔꯦ ꯈꯣꯠꯂꯦꯅ
ꯎꯝ ꯑꯦꯛꯖꯥꯝꯗꯤ ꯑꯗꯨꯝ ꯅꯨꯡꯉꯥꯏ ꯍꯥꯏꯗꯥꯏꯅꯦ ꯅꯪ ꯃꯥꯛ ꯆꯥꯟꯅꯗꯦ ꯍꯥꯏꯗꯣ
ꯑꯁ ꯁꯣꯏ ꯅꯨꯡꯉꯥꯏꯕ ꯋꯥꯅꯤ ꯈꯪꯗꯦꯗ ꯃꯣꯏ ꯑꯩ ꯅꯨꯡꯁꯤꯗꯕꯩ ꯃꯥꯛ ꯂꯣꯏ ꯀꯛꯊꯠꯂꯝꯃꯅꯤꯅꯦ ꯃꯣꯏ ꯑꯣꯖꯥꯒ ꯈꯟꯅꯔꯝꯗꯅ
ꯎꯝ ꯅꯪꯒꯤ ꯏꯁꯧ ꯂꯥꯡꯕꯤꯗꯣ ꯑꯃꯨꯛ ꯇꯧꯁꯤꯜꯂꯨꯏꯔꯕ ꯃꯣꯏꯗ
ꯇꯧꯁꯟꯕꯅꯤ ꯉꯥꯡꯅꯕ ꯌꯥꯗꯦ ꯃꯣꯏ ꯑꯣꯖꯥꯗꯣ ꯏꯅꯨꯡ ꯅꯨꯡꯉꯥꯏꯇꯦ ꯅꯣꯏ ꯀꯥꯒꯤ ꯗꯤ ꯌꯥꯝ ꯅꯨꯡꯉꯥꯏꯒꯤ ꯍꯥꯏꯅꯦ
ꯑꯩꯈꯣꯏꯕꯨꯗꯤ ꯍꯣꯏ ꯅꯨꯡꯉꯥꯏꯇꯕ ꯑꯃꯗꯤ ꯌꯥꯎꯒꯤꯕꯅꯦ ꯑꯇꯩꯕꯨꯗꯤ ꯂꯣꯏ ꯅꯨꯉꯥꯏꯒꯤ
ꯅꯪꯕꯨꯗꯤ ꯃꯥꯛ ꯋꯥꯡꯉꯝꯅꯤꯅꯦ ꯅꯣꯏꯒꯤꯗꯤ ꯂꯣꯏ ꯑꯣꯖꯥ ꯅꯨꯡꯉꯥꯏꯕꯅꯤ ꯑꯩꯈꯣꯏꯗꯤ ꯑꯣꯖꯥ ꯅꯨꯡꯉꯥꯏꯇꯕꯅꯤꯅ ꯑꯗꯨꯅꯅꯦ ꯇꯧꯔꯤꯁꯦ
ꯍꯧꯖꯤꯛꯀꯥꯟꯁꯤ ꯃꯥꯛ ꯋꯥꯡꯕꯖꯦ ꯂꯥꯏꯔꯤꯛ ꯍꯩꯕꯗ ꯂꯩꯇ꯭ꯔꯦꯕ ꯍꯥ
ꯍꯣꯏ ꯑꯣꯖꯥꯗ ꯂꯣꯏ ꯂꯩꯔꯦ ꯍꯥꯏꯇꯥꯔꯦ
ꯑꯣꯖꯥꯗ ꯂꯩꯔꯦꯕ ꯑꯩꯗꯤꯕ ꯈꯪꯗꯦ ꯋꯥꯡꯉꯤꯕ꯭ꯔꯥ ꯅꯦꯝꯃꯤꯕ꯭ꯔꯥ ꯈꯪꯗꯔꯦ ꯒ꯭ꯌꯥꯟ ꯇꯥꯗꯦ
ꯑꯩꯗꯤ ꯅꯣꯏꯒꯤꯗꯤ ꯑꯗꯨꯝ ꯋꯥꯡꯉꯛ ꯇꯧꯗꯣꯏ ꯃꯥꯜꯂꯦ ꯑꯩꯗꯤ ꯅꯪ ꯋꯥꯡꯉꯝꯅꯦ ꯈꯜꯂꯤꯕꯅꯦ ꯑꯗꯨꯒꯤꯅꯦ ꯇꯧꯔꯛꯏꯕꯁ ꯍꯪꯒꯦꯅ ꯑꯗꯨꯒ ꯈꯪꯗꯦ ꯀꯥꯏ ꯍꯥꯏꯖꯤꯜꯂꯛꯑꯦ ꯅꯪꯖꯦ ꯃꯛ ꯋꯥꯡ ꯃꯟꯗꯅꯕ ꯑꯩꯉꯣꯟꯗ ꯍꯥꯏꯗꯣꯛꯅꯤꯡꯗꯕꯩ ꯃꯥꯜꯂꯤꯗ
ꯇꯧꯔꯤꯁꯦ ꯌꯦꯡꯉꯣ ꯑꯩꯕꯨ ꯅꯉꯣꯟꯗ ꯑꯃꯨꯛ ꯁꯤ ꯃꯇꯥꯡꯗꯕꯨ ꯐꯥꯒꯤ ꯇꯧ
ꯑꯩ ꯅꯨꯡꯉꯥꯏꯔꯣꯏ ꯀꯥꯏ ꯍꯥꯏꯗꯣꯛꯇꯕ ꯃꯥꯜꯂꯛꯏꯅꯤꯅꯦ
ꯇꯥꯅꯤꯡꯗꯦꯍꯦ ꯀꯩꯅꯣ ꯁꯤ ꯍꯥꯏꯗꯣꯛꯄꯕꯨ ꯀꯩ ꯅꯨꯡꯉꯥꯏ ꯅꯨꯡꯉꯥꯏꯇꯦ ꯍꯌꯦꯡ ꯍꯥꯏꯗꯤ ꯁꯤ ꯏꯕꯥꯅꯤ ꯁꯤ ꯂꯣꯏꯔꯦ ꯑꯗꯨꯝ ꯊꯦꯡꯅꯔꯔꯣꯏ ꯎꯅꯔꯣꯏ ꯍꯥꯏꯁꯨ ꯂꯩꯇꯦ ꯑꯗꯨꯝ ꯌꯅꯗꯧ ꯂꯩꯔꯦ ꯑꯗꯨꯝ ꯈꯪꯅꯥꯗꯧ ꯂꯩꯔꯦ ꯑꯗꯨꯗꯕꯨ ꯑꯗꯨꯗꯕꯨ ꯑꯩꯅ ꯑꯃꯨꯛ ꯀꯩꯗꯧ ꯂꯣꯠꯇꯣꯏꯅꯣ
ꯐꯥꯒꯤ ꯇꯧꯕꯅꯤꯗ ꯐꯥꯒꯤ ꯇꯧꯕꯅꯤꯗ
ꯍꯩꯒꯤꯕꯁꯤꯅ ꯐꯥꯒꯤꯖꯤꯅ ꯍꯩꯒꯤꯕꯁꯤꯅ
ꯑꯩ ꯃꯁꯥꯏ ꯇꯧꯒꯜꯂꯤ ꯈꯪꯉꯥ ꯂꯩꯔꯗꯨꯗꯕ
ꯍꯣꯏꯅꯦ ꯑꯇꯩ ꯑꯇꯩ ꯃꯇꯝꯗ ꯈꯪꯉꯒꯁꯨ ꯑꯦꯛꯖꯥꯝꯒꯤꯗ ꯊꯣꯛꯇꯧꯔꯛꯄꯗꯣ ꯃꯥꯟꯗꯕ ꯐꯥꯒꯤꯒ
ꯅꯪꯖꯤꯅꯥꯕꯕ ꯍꯦꯟꯖꯟꯅ ꯈꯟꯖꯟꯒꯤꯕꯖꯤꯅ
ꯍꯣꯏꯁꯦ ꯍꯣꯏꯁꯦ ꯌꯥꯔꯦꯁꯦ ꯑꯗꯣ ꯎꯝ ꯑꯦꯛꯖꯥꯝ ꯍꯥꯏꯗꯣꯛꯄꯒꯤ ꯀꯩ ꯇꯧꯁꯦꯕ
ꯑꯦꯛꯖꯥꯝ ꯍꯥꯏꯗꯣꯛꯄꯩ ꯇꯧꯕꯁꯤꯗꯤ ꯃꯥꯛ ꯑꯋꯥꯡꯕ ꯃꯤꯅ ꯀꯣꯡꯅꯔꯦ
ꯍꯥꯏꯖꯤꯟꯅꯔꯖꯦ ꯍꯥꯏꯔꯣ ꯑꯗꯨꯃꯥꯏꯅ ꯄꯪꯍꯥꯏ ꯍꯦꯛꯇ ꯑꯩꯅ ꯅꯦꯝꯃꯝꯃꯗꯤ ꯀꯝꯗꯧꯕ
ꯅꯦꯝꯃꯝꯃꯒꯅ ꯑꯋꯥꯡꯕ ꯃꯤ ꯑꯃ ꯊꯤ ꯇꯔꯦꯗꯅ ꯃꯣꯏ ꯑꯇꯩ ꯃꯈꯩꯁꯨ ꯈꯪꯉꯝꯃꯅꯤ ꯀꯩꯅꯣ
ꯅꯪꯅ ꯏꯍꯦꯟ ꯍꯦꯜꯂꯝꯃꯗꯤ
ꯍꯦꯜꯂꯝꯃꯣꯏꯗ ꯑꯩ ꯑꯦꯛꯖꯝ ꯅꯨꯡꯉꯥꯏꯇꯦ ꯑꯩ ꯃꯅꯤꯡꯗ ꯐꯝꯕꯗꯣ ꯃꯥꯗꯤ ꯃꯥꯥꯛ ꯌꯥꯝ ꯋꯥꯡꯒꯤꯕꯅꯦ ꯑꯩꯉꯣꯟꯗꯒꯤ ꯃꯥ ꯑꯣꯏꯟ ꯀꯣꯡꯍꯜꯂꯁꯤꯔꯣ
ꯎꯝ ꯈꯪꯅꯗꯕ ꯃꯤꯗꯨꯗ ꯑꯃꯨꯛ ꯁꯠꯆꯜꯂꯒ ꯍꯥꯏꯔꯨꯗꯣꯔꯤꯕ
ꯑꯁ ꯑꯩ ꯑꯦꯛꯖꯥꯝꯒꯤ ꯍꯪꯅꯕꯒꯤꯅꯦꯅ ꯅꯝꯕꯔꯒꯗꯤ ꯂꯧꯁꯟꯕꯅꯦ ꯍꯦꯛꯇ ꯀꯣꯜ ꯇꯧꯁꯜꯂꯒ ꯚꯏ ꯚꯏ ꯚꯏꯒ ꯇꯧꯁꯜꯂꯒ ꯑꯗꯨꯝ ꯄꯨꯟꯖꯜꯂ ꯂꯣꯏꯔꯦ ꯀꯩꯗꯧꯔꯒꯦ
ꯎꯝ ꯑꯗꯨꯒ ꯀꯩ ꯍꯥꯏ ꯑꯁ ꯑꯩꯈꯣꯏ ꯃꯥꯛ ꯑꯋꯥꯡꯕꯤꯅ ꯑꯗꯨ ꯀꯣꯡꯅꯩ ꯍꯥꯏꯔꯨꯗꯣꯏꯕ
ꯑꯁ ꯍꯥꯏꯔꯣꯏꯍꯦ ꯁꯨꯝ ꯁꯨꯃꯥꯏꯅ ꯃꯥ ꯁꯨꯃꯥꯏꯅ ꯍꯥꯏꯗꯣꯔꯛꯄꯒꯤ ꯃꯥ ꯑꯋꯥꯡꯕ ꯃꯤ ꯟ ꯈꯟꯗꯣꯛꯑꯒ ꯍꯥꯏꯗꯤ ꯁꯨꯝ ꯃꯣꯏꯗ ꯀꯣꯡꯒꯟꯁꯦ ꯑꯗꯨ ꯇꯧꯁꯦ ꯍꯥꯏꯕꯦ ꯋꯥꯔꯤ ꯊꯥꯖꯜꯂ ꯂꯣꯏꯔꯦ ꯏꯃꯥꯟꯅꯕ ꯑꯃ ꯌꯥꯎꯋꯦ ꯈꯣꯠꯂꯦꯗꯦ ꯅꯪ ꯄꯨꯟꯈꯤꯕꯅꯦ ꯑꯗꯨ ꯇꯧꯋꯦ ꯃꯉꯣꯟꯗ ꯍꯥꯏꯗꯣꯛꯇꯕꯤꯗ ꯈꯔ ꯃꯁꯥ ꯈꯪꯍꯟꯗꯕꯤꯗ ꯃꯥꯁꯨ ꯌꯥꯏ ꯀꯩꯅꯣ ꯀ ꯃꯥꯗꯤ ꯇꯣꯞ ꯊ꯭ꯔꯤꯁꯤꯅꯦ ꯆꯜꯂꯤꯜꯂꯤꯗꯣ
ꯑ ꯅ ꯌꯦꯡꯉꯦ ꯅꯣꯏ ꯀ꯭ꯂꯥꯁꯀꯤ ꯃꯤ ꯃꯈꯩꯗꯨꯗꯤ ꯑꯗꯨꯗꯤ
ꯑꯗꯨꯅꯦ ꯃꯥ ꯑꯗꯨꯐꯧ ꯆꯜꯂꯒ ꯀꯣꯡꯅꯤꯡꯗ꯭ꯔꯗꯤ ꯃꯥꯁꯨ
ꯍꯣꯏꯅꯦ ꯑꯗꯨ ꯈꯪꯅꯕ ꯃꯤꯗꯨ ꯑꯣꯏꯔꯗꯤ ꯐꯩꯅꯦ ꯈꯪꯅꯗꯕ ꯑꯩꯈꯣꯏꯅ ꯍꯥꯏꯔꯨꯔꯒ ꯀꯣꯡꯉꯣ ꯍꯥꯏꯔꯨꯕꯗ
ꯑꯩꯕꯨꯗꯤ ꯑꯗꯨꯝ ꯈꯪꯕꯅꯤꯗ ꯑꯗꯨꯝ ꯀꯧꯔꯕꯅꯤꯅ ꯑꯗꯣ ꯑꯩꯒ ꯀꯧꯅꯕꯗꯨꯅ ꯅꯣꯏ ꯌꯥꯎꯁꯟꯕꯤꯕ ꯋꯥꯅꯤ ꯀꯩꯗꯧꯔꯒꯦ ꯑꯁ ꯅꯪ ꯌꯥꯎꯅꯤꯡꯗ꯭ꯔꯕꯨꯗꯤ ꯌꯥꯔꯦꯅꯦ
ꯌꯥꯎꯅꯤꯡ ꯌꯥ ꯏꯗꯀꯣ ꯃꯤ ꯅꯃ ꯐꯅꯤ ꯐꯠꯇꯒ ꯎꯝ ꯐ꯭ꯔꯤꯅꯦꯕ ꯍꯥꯏꯔꯦ ꯍꯨꯕ ꯆꯥꯈꯤꯗ꯭ꯔꯕ
ꯀ ꯑꯩ ꯅꯪꯉꯣꯟꯗꯩ ꯍꯨ ꯄꯤꯖꯅꯤ ꯀꯥꯏꯗꯤ ꯍꯥꯏꯈꯤꯗꯕꯅꯤꯀꯣ
ꯁꯨꯝ ꯍꯥꯏꯅꯩꯗꯅ ꯁꯨꯝ ꯀꯃꯟ ꯑꯣꯏꯅ ꯃꯌꯥꯝꯒꯤ ꯐ꯭ꯔꯤꯅꯤ ꯐꯚꯔꯗꯤ ꯍꯨꯣꯡ ꯆꯔꯒꯦ ꯀꯥꯏ ꯑꯗꯨ ꯄꯥꯔꯇꯤꯗꯨꯔꯛꯑꯁꯤꯅꯦ ꯇꯥꯣꯏꯁꯨ
ꯑꯦꯔꯒ
ꯑꯗꯨꯝ
ꯍꯈꯣꯏ ꯑꯗꯨꯃꯥꯏꯅ ꯇꯧꯕ ꯃꯤꯅꯤ ꯅꯠꯇꯦꯀꯣ
ꯀꯜꯂꯤꯅ ꯑꯩꯅ ꯈꯔ ꯁꯨꯃꯥꯏꯅ ꯇꯧꯒꯟꯕꯁꯤꯗ ꯅꯪ ꯌꯥꯝ ꯂꯥꯟꯅ ꯎꯔꯕ ꯃꯥꯂꯦ ꯐꯔꯦ ꯐꯔꯦ ꯅꯪꯅ ꯑꯗꯨꯃꯥꯏ ꯈꯜꯂꯗꯤ
ꯏ ꯀꯋꯥꯏ ꯀꯇꯅꯦ ꯁꯤ ꯌꯥꯝ ꯁꯥꯊꯤ ꯂꯩꯔꯕꯃꯦꯅ ꯐꯥꯒꯤꯁꯤ ꯃꯌꯥꯝ ꯍꯦꯟꯖꯤꯟ ꯂꯩꯔꯕꯅꯤꯅ
ꯑꯩ ꯌꯥꯎꯗꯔꯤꯦ ꯄꯨꯟꯁꯤꯁꯦ ꯀꯃꯥꯏꯅ ꯅꯨꯡꯉꯥꯏꯕ ꯐꯪꯗꯣꯏꯅ ꯍꯥꯏꯕ ꯃꯤꯗ ꯅꯪꯉ ꯑꯗꯨꯃꯥꯏꯅ ꯁꯨꯝꯦ ꯇꯥ ꯂꯩꯗꯤ ꯀꯃꯥꯏꯅ ꯇꯧꯗꯣꯏꯅꯣꯕ
ꯑꯗꯨꯁꯨ ꯆꯨꯝꯃꯤꯅꯦ ꯑꯩꯈꯨꯏꯅ ꯈꯪꯗꯦ ꯀꯃꯥꯏꯅ ꯄꯣꯛꯂꯛꯄꯗ ꯀꯔꯤ ꯂꯥꯏꯅ ꯀꯔꯤ ꯍꯥꯞꯄ ꯑꯃ ꯈꯪꯗꯦꯅꯦ ꯁꯤꯦꯁ ꯇ ꯇꯥꯔ ꯆꯝꯗꯧ
ꯅꯪ ꯑꯗꯨꯃꯥꯏꯅ ꯁꯨꯝ ꯂꯩꯃꯤꯟꯅꯔꯕ ꯅꯪ ꯄꯨꯟꯁꯤꯗꯣ ꯃꯔꯦꯛ ꯃꯍꯥꯎ ꯑꯝꯇ ꯊꯣꯛꯑꯝꯃꯔꯣꯏꯅꯦ
ꯃꯅꯤꯒꯤ ꯊ ꯍ ꯃ ꯃꯑꯣ ꯀꯒ꯭ꯔꯦꯁ ꯆ ꯃꯅꯤ ꯄꯨꯗꯤ ꯑꯗꯨꯝ ꯈꯔ ꯍꯧꯖꯤꯛꯇꯤ ꯀꯥꯂꯦꯟꯒꯤ ꯑꯣꯏꯔꯦ ꯅꯣꯡꯃꯒ ꯂꯨꯖꯍꯧꯗ꯭ꯔꯗꯤ ꯃꯔꯛꯇꯤ ꯑꯗꯨꯝ ꯊꯣꯛꯑꯦ ꯃꯥ ꯑꯗꯨꯗꯕꯨꯗꯤ ꯇꯗꯃꯤꯅꯦ ꯈꯔ
ꯑꯗꯨꯁꯨ ꯍꯥꯏꯕ ꯄꯗꯤ ꯇꯪꯕꯗꯤ ꯌꯥꯗꯤ ꯌꯥꯕ
ꯑꯦ ꯃꯗꯨ ꯐꯠꯇꯦ ꯃꯗꯨ ꯂꯥꯏꯅ ꯁꯥꯎꯒꯗꯕ ꯊꯕꯛꯅꯤ ꯃꯗꯨ ꯐꯔꯠꯇ ꯑ ꯀꯔ
ꯍꯥꯎꯗ ꯅ ꯇꯣꯞ ꯊ꯭ꯔꯤꯗ ꯃꯉꯣꯟꯗ ꯀꯣꯡꯍꯜꯂꯒ ꯇꯪꯉꯁꯤꯅꯦ ꯍꯥ ꯃꯔꯦꯛꯇꯨ ꯎꯔꯤ ꯅꯪ ꯅꯁꯥꯗꯒꯤꯩ ꯊꯣꯛꯣꯂꯛꯑꯁꯨ
ꯎꯝ ꯎꯝ
ꯑꯩ ꯍꯕ ꯃꯣꯏꯗꯤ ꯅꯨꯡꯉꯥꯏꯖꯔꯝꯅꯤꯅꯦ ꯍꯥꯏ ꯃꯃꯥ ꯃꯄꯥꯅꯇꯤ ꯍꯔꯥꯎꯖꯔꯝꯗꯣꯏꯅꯦ ꯍꯥꯏꯕꯗꯣ
ꯅꯦ ꯍꯩꯅꯅꯕ ꯍꯣꯠꯅꯖꯅꯤ ꯀꯅ
ꯑꯣꯏꯣꯏꯁꯤꯅꯥꯕ ꯂꯥꯏꯔꯤꯛ ꯄꯥꯅꯤꯡꯗꯕꯅꯤꯅ ꯍꯛꯁꯦ ꯄꯥꯒꯦ ꯇꯧꯕꯅꯦꯕ ꯑꯗꯨ ꯌꯥꯗꯦꯅꯦ ꯍꯦꯛꯇ
ꯑ
ꯂꯥꯏꯔꯤꯛ ꯄꯥꯕꯗꯩ ꯇꯨꯝꯃꯅꯗꯤ ꯅꯨꯡꯉꯥꯏꯅꯤ
ꯍꯣꯏ ꯑꯗꯨꯗꯤ ꯅꯨꯡꯉꯥꯏꯕ ꯍꯥꯏꯁꯦ ꯇꯨꯝꯕꯗꯗꯤ ꯌꯦꯟ ꯇꯥꯝꯃꯤ ꯀꯩꯅꯣ ꯇꯨꯝꯝꯕ ꯎ ꯍꯦ ꯍꯟꯗꯒꯦꯔ ꯍꯣꯏ ꯇꯃꯁꯨ ꯆꯥꯅ ꯊꯛꯅꯕ ꯑꯗꯒꯤ ꯄꯩꯁꯥ ꯅꯨꯡꯁꯥꯒ ꯐꯪꯅꯤ ꯍꯥꯏꯗꯤ ꯑꯗꯨꯝ ꯅꯨꯃꯤꯠꯁꯨ ꯄꯟ ꯇꯨꯒꯦꯏ
ꯌꯥꯝ ꯐꯪꯗ꯭ꯔꯕꯩ ꯃꯑꯣꯡꯗ ꯍꯥꯏ
ꯍꯦꯃ ꯀꯩꯗ ꯐꯪꯗꯧꯔꯤꯒꯦ ꯊꯕꯛ ꯍꯥꯏꯔ ꯇꯧꯕꯁꯨ ꯅꯠꯇꯦ ꯂꯥꯏꯔꯤꯛ ꯇꯝꯕ ꯑꯩꯈꯣꯏꯅꯣꯡ ꯀꯥꯏꯗꯒꯤ ꯂꯥꯛꯇꯧꯔꯛꯗꯕ ꯏꯁꯥ
ꯑꯣꯟ ꯆꯗꯦ ꯆꯨꯝ
ꯊ ꯀꯦ ꯀꯃꯒꯤ ꯂꯥꯏꯔꯤꯛ ꯇꯝꯕꯒꯤ ꯏꯁꯀꯣꯔꯁꯨ ꯀꯅꯦ ꯂꯥꯏꯁꯤ ꯃꯉꯥ ꯍꯥꯏꯔ ꯀꯩꯅꯣ ꯑꯩꯈꯣꯏ ꯐꯪꯕꯅꯦꯕ
ꯍꯣꯏ ꯑꯗꯨꯣ
ꯁꯨꯝꯃꯦ ꯌꯥꯝ ꯆꯨꯝꯃꯦ ꯄꯩꯁꯥ ꯄꯥꯏꯗꯕꯒꯤ ꯑꯋꯥꯕꯁꯦ ꯄꯥꯏꯕ ꯃꯤꯅꯗꯤ ꯈꯪꯉꯣꯏꯅꯦ ꯍꯥꯏ
ꯎꯝ ꯎꯝ ꯁꯪꯈꯥꯏ
ꯒꯤ ꯑꯋꯥꯕꯒꯁꯦ ꯑꯋꯥꯡꯕ ꯃꯤꯅꯁꯨ ꯈꯪꯉꯣꯏꯕ ꯍꯥꯏ
ꯍ ꯑꯩꯁꯨꯨꯝ ꯈꯔ ꯀꯣ ꯂ ꯁ ꯃꯥꯇꯣꯛ ꯊ ꯊ
ꯑꯗꯨꯁꯨ ꯌꯥꯏ ꯃꯇꯝ ꯃꯥꯡꯗꯅꯕ ꯀꯥꯏ ꯃꯣꯏ ꯑ ꯃꯥꯁꯇꯔ ꯇꯝꯒꯗꯕꯒꯤ ꯃꯇꯝꯗꯨꯗ ꯊꯕꯛ ꯁꯨ ꯀꯥꯏꯔꯒ ꯍꯥ ꯄꯩꯁꯥ ꯑꯣꯏꯅ ꯇꯥꯟꯕꯗꯨꯅ ꯍꯦ ꯐꯔꯦ
ꯊꯪ ꯌꯨꯝꯒꯤ ꯐꯤꯕꯝꯁꯤꯒ ꯁꯨꯝ ꯌꯦꯡꯉꯒ ꯑꯗꯨꯅꯝ ꯐꯗꯧꯀꯥꯟꯁꯤꯜꯂꯥꯛꯑꯕ
ꯎꯝ ꯂꯥꯏꯔꯤꯛ ꯇꯝꯕ ꯀꯥꯏꯔꯤꯁꯤꯗꯤ ꯃꯃꯥ ꯃꯄꯥꯅ ꯁꯦꯟ ꯄꯨꯡꯈꯥꯗ ꯊꯥꯗꯕ ꯑꯉꯥꯡꯅ ꯇꯝꯒꯗꯕꯅꯤꯅ ꯀꯣꯏꯒꯨꯝꯕ ꯑꯋꯥꯕ ꯉꯥꯅ ꯇꯝꯗꯕꯨ ꯅꯠꯇꯦ
ꯎꯨꯝ
ꯊꯧꯒꯠꯄꯤꯅꯕ ꯃꯤ ꯂꯩꯇꯕꯅꯤꯅꯅꯦ ꯂꯩꯔꯒꯁꯨ ꯁꯦꯜꯗꯣ
ꯎꯝ
ꯃꯃꯥ ꯃꯄꯥ ꯍꯥꯏꯗꯤꯦ ꯑꯃꯛ ꯃꯆꯥ ꯂꯣꯏ ꯁꯦꯝꯅꯤꯡꯉꯤ ꯉꯥꯛꯇꯣꯏꯅꯦ ꯑꯗꯣ ꯁꯦꯜꯗꯣ ꯂꯩꯇꯕꯅꯤꯅ ꯎꯄꯥꯏ ꯂꯩꯇꯦꯅꯦ ꯑꯗꯨꯗꯨꯅ ꯑꯔꯩ ꯑꯔꯩꯕ ꯃꯣꯏ ꯃꯈꯩ ꯇꯧꯖꯔꯁꯅꯤ ꯂꯩꯇꯕ ꯑꯩꯈꯣꯏꯗꯤ ꯑꯗꯨꯅ ꯐꯔꯦ ꯑꯩꯁꯨ ꯈꯜꯂꯝꯃꯤꯅꯤ
ꯎꯝꯪ ꯌꯦꯡꯕ ꯑꯗꯨ
ꯎꯝ ꯅꯪ ꯍꯌꯦꯡꯋꯥꯏ ꯊꯕꯛ ꯅꯨꯡꯗ ꯂꯩꯔꯗꯤ ꯑꯩꯁꯨ ꯍꯧꯕꯤꯔꯛꯑꯣ ꯈꯔ ꯑꯩꯅꯕꯨ ꯂꯩꯔꯦ ꯍꯧꯔꯛꯀꯦ ꯅꯪꯅꯕꯨ ꯂꯩꯔꯦ ꯍꯧꯔꯛꯑꯣ ꯄꯨꯟꯃꯤ ꯄꯨꯟꯕ ꯑꯗꯨꯝ ꯄꯨꯟꯃꯤꯟꯅꯔꯁꯤ
ꯌꯥꯏ ꯌꯥꯏ ꯌꯥꯝ ꯀꯥꯏꯗꯦ ꯍꯌꯦꯡ ꯃꯔ ꯑꯗꯨꯝ
ꯑꯩꯇꯩꯒꯤ ꯈꯨꯡꯎꯕꯨꯗꯤ ꯅꯪꯅ ꯈꯔ ꯅꯨꯡꯉꯥꯏꯖꯩ ꯍꯥꯏꯇꯥꯔꯦ ꯑꯩꯒꯤ ꯑꯣꯏꯅꯗꯤ
ꯈꯔ ꯁꯦꯔꯦꯁ ꯇꯥꯕꯩ ꯇꯧꯕꯁꯨ ꯅꯨꯡꯉꯥꯏꯖꯩꯅꯦꯕ ꯍꯥꯏ
ꯍꯣꯏ ꯑꯩꯅ ꯈꯔ ꯐꯥꯒꯤ ꯇꯧꯁꯟꯗꯅ ꯅꯪꯅ ꯈꯔ ꯁꯧꯖꯕꯗꯨꯗ ꯑꯩꯁꯨ ꯅꯨꯡꯉꯥꯏꯔ ꯐꯪꯖꯩꯅꯦ ꯑꯗꯨꯗꯩꯗꯨꯗ
ꯎꯝ ꯍꯣꯏꯅꯦ ꯐꯔꯦꯁꯨ ꯊꯦꯡꯖꯤꯜꯂꯛꯑꯦ ꯏꯃꯨꯡꯒꯤ ꯊꯕꯛ ꯀꯩꯀꯥ ꯈꯔ ꯂꯣꯢꯁꯤꯟꯂꯨꯈꯤꯒꯦ ꯑꯩꯁꯨ
ꯍꯣꯢ ꯂꯣꯏꯁꯤꯜꯂꯣ ꯂꯣꯏꯁꯤꯜꯂꯣ
ꯎꯝ
ꯔꯤꯖꯜꯇꯣ ꯑꯩ ꯍꯣꯔꯦꯟ ꯌꯦꯡꯉ ꯍꯥꯏꯕꯤꯔꯛꯑꯒꯦ ꯎꯝ ꯊꯝꯃꯦ ꯊꯝꯃꯦ ꯑꯩꯣꯏ ꯁꯆꯠ ꯆꯂꯔꯣ ꯁꯥꯄꯤꯣ